ꯑꯥ ꯇꯥꯏꯀꯣ ꯏꯕꯦꯃꯥ
ꯇꯥꯏꯌꯦ ꯇꯥꯏꯌꯦ ꯇꯥꯗꯕ꯭ꯔꯣ
ꯑ ꯑꯣ ꯇꯥꯏꯌꯦ ꯇꯥꯏꯌꯦ ꯀꯔꯤ ꯇꯧꯔꯒ ꯂꯩꯕ꯭ꯔꯣ
ꯑꯁ ꯍꯧꯖꯤꯛ ꯌꯨꯝ ꯃꯅꯥꯛꯇ ꯏꯪꯈꯣꯜ ꯃꯆꯥ ꯂꯩꯕ ꯑꯗꯨꯗ ꯁꯨꯔꯒꯥ ꯂꯩꯌꯦ
ꯑꯣ ꯑꯣ ꯑꯣ ꯊꯕꯛ ꯌꯥꯝ ꯆꯤꯟꯕ ꯃꯈꯣꯟ ꯇꯥꯏꯅꯦ ꯑꯗꯨ ꯅꯪꯒꯤ ꯕꯦꯛ ꯒ꯭ꯔꯥꯎꯟꯗꯣ ꯌꯔꯥꯔꯣꯏꯅꯦ ꯏꯕꯦꯃꯥ
ꯑꯣ ꯈꯪꯗꯦꯗꯥ
ꯎꯝ ꯈꯔ ꯄꯣꯊꯥꯋꯣ ꯀꯩꯅꯣ ꯋꯥꯔꯤ ꯁꯥꯔꯁꯤ
ꯄꯣꯊꯥꯒꯦ ꯄꯣꯊꯥꯒꯦ ꯇꯧꯔꯛꯄꯗꯣ ꯌꯥꯝ ꯋꯥꯔꯦ
ꯑꯥ ꯑꯣ ꯅꯪ ꯅꯪꯒꯤ ꯇꯥꯛꯁꯇꯣ ꯑꯣꯚꯔ ꯇꯧꯈ꯭ꯔꯕ꯭ꯔꯥ ꯇꯧꯗ꯭ꯔꯤꯀꯣ
ꯑꯁ
ꯑꯦ ꯉꯁꯤꯗꯤ ꯌꯨꯝꯗ ꯑꯗꯨꯝ ꯄꯣꯊꯥꯔꯒ ꯂꯩꯕꯅꯦ ꯑꯩꯗꯤ
ꯍꯥ ꯑꯣ
ꯑꯩ ꯄꯣꯊꯥꯔꯒ ꯂꯩꯕꯒꯤ ꯅꯪꯕꯨꯁꯨ ꯄꯣꯊꯥꯑꯣ ꯍꯥꯏꯕ
ꯅꯪꯅ ꯍꯥꯏꯕ ꯏꯟꯖꯒꯦ
ꯐꯖꯅ ꯏꯟꯕꯤꯌꯣ ꯏꯕꯥꯅꯤꯒꯤꯗꯃꯛ
ꯀꯩꯗꯧꯔꯤꯒꯦ
ꯑꯩꯅ ꯑꯥ ꯉꯁꯤꯗꯤꯀꯣ ꯑꯩ ꯑꯩꯁꯨ ꯔꯨꯝꯒꯨꯝꯕꯗ ꯑꯗꯨꯝ ꯀꯔꯤꯅꯣ ꯐꯤ ꯁꯨꯅꯤꯉꯥꯏꯒꯨꯝꯕ ꯊꯤꯔꯒ ꯂꯩꯕꯅꯤꯗ ꯐꯤ ꯁꯨꯅꯤꯡꯉꯥꯏ ꯌꯥꯝ ꯂꯩꯕꯒꯤ ꯀꯔꯤꯅꯣ ꯑꯥ
ꯅꯣꯡ ꯇꯥꯗ
ꯁꯨ ꯅꯣꯡ ꯇꯥꯏ ꯉꯁꯤ ꯈꯔ ꯉꯥꯛꯇꯅꯦ ꯍꯣꯏ ꯑꯥ ꯑꯁꯤꯗꯗꯤ ꯌꯥꯝ ꯁꯥꯕꯅꯤꯅꯣ ꯀꯣ ꯐꯤ ꯁꯨꯔꯁꯨ ꯑꯗꯨꯝ ꯌꯥꯝꯅꯤ
ꯀꯩꯗꯧꯔ ꯅꯣꯡ ꯇꯥꯕꯗ ꯐꯤ ꯁꯨꯒꯅꯨ ꯀꯪꯗ꯭ꯔꯗꯤ ꯑꯣ ꯍꯣ ꯑꯩ ꯅꯣꯡ ꯐꯤ ꯁꯨꯕ
ꯑꯣ ꯅꯣꯡ ꯇꯥꯗꯦꯅꯦ ꯐꯖꯅ ꯇꯥꯗꯦ
ꯑꯣ
ꯑꯦꯟꯁꯥꯡ ꯍꯧꯔꯕ꯭ꯔꯣ
ꯍ ꯍꯧꯗ꯭ꯔꯤꯌꯦꯗ ꯑ ꯋꯥꯠꯂꯤꯗ ꯃꯇꯝ ꯌꯥꯝ ꯂꯩꯔꯤꯌꯦꯗ
ꯑꯗꯨ ꯉꯥꯟꯅ ꯊꯣꯡꯉꯁꯨ ꯃꯤ ꯆꯥꯅꯤꯡꯉꯥꯢ ꯂꯩꯇꯦꯅꯦ
ꯃꯥꯅꯤ ꯃꯥꯅꯤ ꯅꯦꯝꯃꯜꯂꯁꯨ ꯐꯔꯛ ꯇꯥ
ꯊꯦꯡ ꯊꯦꯡ ꯅꯠꯇ꯭ꯔꯥꯢ ꯎꯝ ꯑꯗꯨꯅꯦ
ꯏꯪꯃꯜꯂꯁꯨ ꯇ
ꯉꯁꯤ
ꯗꯤ ꯍꯧꯔꯅꯤ ꯍꯧꯖꯤꯛ ꯆꯅꯤ ꯄꯅꯦ ꯀꯔꯤ ꯊꯣꯡꯁꯤꯔ ꯒ꯭ꯌꯥꯟ ꯇ ꯆꯥꯛ ꯑꯦꯟꯖꯥꯡ ꯅꯨꯡꯇꯤꯅꯤꯅ ꯀꯔꯤ ꯆꯥꯒꯗ ꯀꯣꯛ ꯉꯥꯎꯔꯦ
ꯑꯗꯨꯅꯦ ꯅꯨꯄꯤꯒꯤ ꯃꯣꯁ ꯍꯦꯗꯦꯛꯁꯦ ꯑꯩ ꯑꯩꯗꯤ ꯉꯁꯤꯗꯤ ꯊꯣꯡꯔꯣꯢꯗ ꯑꯩꯗꯤ ꯉꯁꯤꯗꯤ ꯊꯣꯡꯔꯣꯢ
ꯀꯅꯥꯅ ꯊꯣꯡ ꯊꯣꯡꯒꯗ꯭ꯔꯣ
ꯑꯩꯒꯤ ꯏꯆꯦꯒ ꯍꯧꯖꯤꯛꯇꯤ ꯑꯩꯈꯣꯢ ꯃꯤꯌꯥꯝ ꯂꯩꯕꯒꯤꯀꯣ ꯑꯩꯒꯤ ꯏꯆꯦꯒ ꯃꯥꯒꯤ ꯀꯔꯤꯅꯣ ꯎꯝ ꯍꯁꯕꯦꯟꯗꯣ ꯉꯁꯤꯗꯤ ꯃ ꯌꯦꯟ ꯆꯥꯁꯤ ꯍꯥꯢꯔꯒ ꯂꯩꯔꯤꯌꯦ ꯑꯗꯨ ꯑꯩ ꯊꯣꯡꯔꯣꯢ
ꯑ ꯑꯍꯥꯎꯕ ꯆꯥꯅꯤꯡꯉꯥꯢ ꯂꯩ ꯇꯦ
ꯎꯝ
ꯅꯪꯗꯤ ꯉꯁꯤꯁꯨ ꯒꯥꯔꯗꯦꯟꯗ ꯊꯕꯛ ꯇꯧ ꯇꯧꯔ ꯋꯥꯔꯝꯒꯅꯤꯅꯦ ꯍꯧꯕ ꯆꯥꯎꯅꯦ
ꯑꯁꯦꯡꯕ ꯑꯍꯥꯎꯕ ꯊꯣꯡ ꯈꯔꯁꯤ ꯈꯪꯗꯦ
ꯅꯪꯁꯨ ꯌꯦꯟꯒꯨꯝꯕ ꯂꯩꯇꯦꯀꯣ
ꯂꯩꯇꯦ ꯌꯦꯟꯁꯨ ꯂꯩꯇꯦ
ꯑꯣ ꯑꯁ ꯅꯨꯡꯉꯥꯢꯇꯦ ꯇꯥꯕꯗ
ꯑꯩ ꯍꯎꯝ ꯐꯔꯛꯇꯔꯒ
ꯑꯣ ꯉꯥꯅꯨꯁꯤ ꯍꯥꯎꯕꯅꯦ
ꯑꯅꯤ
ꯎꯝ ꯅꯪ ꯅꯦꯠꯇꯨꯋꯥꯛꯁ ꯀꯃꯥꯢꯟ ꯇꯧꯕ꯭ꯔꯥ
ꯅꯠꯇ꯭ꯔꯣ
ꯑ ꯅꯪꯒꯤ ꯃꯈꯣꯟꯗꯣ ꯈꯔ ꯇ꯭ꯔꯦꯛꯀꯤꯡ ꯇꯠꯄ ꯆꯠꯄ ꯑꯗꯨ
ꯑꯣ ꯑꯣ ꯑꯣ ꯑꯣ ꯑꯗꯨꯒꯤꯔꯥ ꯍꯧꯖꯤꯛꯇꯤ ꯇꯥꯕ꯭ꯔꯣ
ꯑ ꯐꯖꯅ ꯇꯥꯢꯌꯣ ꯍꯧꯖꯤꯛꯇꯤ ꯑꯃꯨꯛꯀ ꯍꯥꯢꯕꯤꯌꯣ
ꯉꯥꯅꯨꯗꯣ ꯆꯥꯎꯃꯟꯕꯒꯤ ꯃꯤ ꯑꯅꯤ ꯈꯠꯇꯪꯒꯤꯗꯤ ꯐꯔꯛ ꯇꯥꯏ ꯍꯥꯏꯕ ꯆꯥꯅꯤꯡꯉꯥꯏꯗꯨ ꯑꯗꯨꯒ ꯁꯦꯝꯕꯁꯨ ꯈꯔ ꯐꯔꯛ ꯇꯥꯕ ꯁꯦꯝꯕꯁꯨ ꯈꯔ ꯋꯥꯕꯗꯨ ꯍꯣꯏ ꯍꯨꯖꯤꯛꯇꯤ ꯃꯤ ꯑꯅꯤꯈꯠꯇꯪ ꯂꯩꯍꯦ ꯑꯦ ꯏꯃꯥꯒ ꯏꯕꯥꯅꯤ ꯈꯠꯇꯪ ꯂꯩꯌꯦ
ꯑꯧ ꯑꯣ ꯅꯪꯒꯤ ꯅ ꯅꯪꯒꯤ ꯏꯄꯥꯗꯤ
ꯑꯁ ꯍꯧꯖꯤꯛ ꯂꯩꯇꯦ ꯀꯅꯥꯝꯇ ꯂꯩꯇꯦ ꯏꯕ ꯏꯃꯥꯒ ꯏꯕꯥꯅꯤ ꯈꯠꯇꯪ ꯂꯩꯌꯦ ꯍꯧꯖꯤꯛ ꯂꯣꯏꯅ ꯎꯝ ꯃꯥ ꯃꯁꯥ ꯃꯥ ꯃꯁꯥ ꯃꯁꯥꯒꯤ ꯊꯕꯛ ꯂꯣꯏꯅ ꯆꯠꯊꯣꯛꯈꯤꯑꯦ
ꯑ ꯍꯣꯏ ꯍꯣꯏ ꯗꯨꯒꯨꯝꯕ ꯃꯇꯝ ꯂꯩꯕ
ꯎꯝ ꯍꯣꯏ ꯑꯗꯨꯗꯤ ꯑꯁ ꯑꯩꯈꯣꯏ ꯆꯤꯡꯗꯗꯤ ꯁꯥꯕꯗꯣ
ꯔꯨꯝꯕ ꯑꯣ ꯅꯪ ꯆꯤꯡꯗ ꯂꯩꯕ꯭ꯔꯥ
ꯍꯣꯏ ꯑꯩꯈꯣꯏꯗꯤ ꯆꯤꯡꯗꯅꯦ ꯑꯗꯨꯒꯤꯅꯦ ꯅꯣ ꯅꯣꯡ ꯍꯦꯛ ꯇꯥꯔꯕ ꯍꯥ
ꯅꯣ ꯀꯔꯤ ꯗꯤꯁꯇ꯭ꯔꯤꯛꯅꯣ
ꯑꯁ ꯍꯣꯔꯦꯟ ꯍꯥꯏꯕꯤꯒꯦ
ꯑ ꯍꯣꯏ ꯍꯣꯏ ꯀꯩ ꯗꯦ
ꯀꯔꯤꯕ ꯑꯩ ꯍꯧꯖꯤꯛ ꯍꯥꯏꯒꯦ ꯇꯧꯕꯗꯣ ꯑꯩꯈꯣꯏꯗꯤ ꯅꯣꯡꯕꯨ ꯑꯃ ꯑꯅꯤꯈꯠꯇꯪ ꯇꯥꯔꯁꯨ ꯃꯩ ꯃꯨꯠꯊꯠꯂꯤꯉꯩꯗꯤ ꯄꯨꯔꯥ ꯀꯔꯤ ꯍꯥꯏꯁꯤꯔ ꯃꯨꯠꯊꯠꯅꯤꯡꯉꯥꯏ ꯍꯥꯏꯅ ꯔꯦꯗꯤꯗ ꯂꯩꯕ ꯃꯥꯜꯂꯦꯕ ꯃꯣꯏꯁꯦ
ꯍꯣꯏ ꯔꯦꯗꯤ ꯇꯨ ꯑꯣꯐꯅꯦ ꯃꯣꯏꯁꯦ
ꯑꯣꯏ ꯃꯩ ꯃꯨꯁꯠꯅꯤꯉꯥꯏ ꯌꯥꯝ ꯍꯩꯕ ꯃꯥꯜꯂꯦ ꯃꯩ ꯂꯥꯛ ꯇꯦ ꯍꯨꯖꯤꯛꯁꯨ ꯃꯩ ꯂꯥꯛꯑꯗꯤ ꯐꯒꯗꯕꯅꯦ ꯈꯔ ꯂꯩꯔꯒ ꯄꯤꯔꯛ ꯊꯥꯔꯛꯀꯦꯔ ꯈꯪꯗꯦ
ꯎꯝ
ꯎꯝ ꯅꯨꯡꯁꯥ ꯁꯥꯕ ꯀꯥꯟꯗꯗꯤ ꯃꯩ ꯂꯩꯇ꯭ꯔꯗꯤ ꯌꯥꯝ ꯋꯥꯏꯑꯦ
ꯍꯣꯏ ꯌꯥꯝ ꯋꯥꯕꯅꯦ ꯀꯔꯤ ꯇꯧꯁꯤꯔꯥ ꯈꯪꯗꯦ ꯑꯩꯈꯣꯏꯒꯤ ꯆꯤꯡꯗꯗꯤ ꯑꯁ ꯐꯠꯇꯕꯒꯤꯀꯣ ꯐꯣꯔꯦꯁꯁꯨ ꯌꯥꯝꯕꯒꯤꯅꯤꯅꯦ ꯗꯨ ꯍꯦꯛ ꯅꯣꯡ ꯆꯨꯔꯗꯤ ꯐꯣꯔꯦꯁ ꯗꯤꯞ ꯄꯥꯔꯠꯃꯦꯟ ꯑꯣꯐ ꯐꯣꯔꯦꯁ ꯗꯤꯄꯥꯔꯠꯃꯦꯟ ꯍꯥꯏꯌꯦ ꯏꯂꯦꯛꯇ꯭ꯔꯤꯛ ꯗꯤꯄꯥꯔꯠꯃꯦꯟꯁꯤꯡꯗꯣ ꯑꯗꯨꯝ ꯑꯣꯐ ꯇꯧ ꯑꯣꯐ ꯇꯧꯕꯗꯤ ꯑꯦꯅꯤꯗ ꯂꯩꯕ ꯃꯥꯟꯅꯦ
ꯍꯣꯏ ꯑꯗꯨ
ꯑꯁꯤ ꯑꯩꯈꯣꯏ ꯂꯩꯕ ꯃꯐꯝꯁꯤꯅ ꯑꯁ ꯏꯁꯤꯡ ꯂꯛꯇꯕꯒꯀꯣ ꯋꯥꯕꯅꯦ ꯏꯁꯤꯡ ꯍꯞꯇꯥꯗ ꯑꯃ ꯂꯥꯛꯏꯅꯦ ꯑꯃ ꯉꯛꯇ ꯂꯥꯛꯏꯅꯦ
ꯈꯖꯤꯛ ꯈꯖꯤꯛ ꯁꯤꯖꯤꯟꯅꯧꯑꯣ ꯌꯥꯝꯅ ꯁꯤꯖꯤꯟꯅꯒꯅꯣ ꯈꯖꯤꯛ ꯈꯖꯤꯛ ꯁꯤꯖꯤꯟꯅꯧꯑꯣ ꯎꯝ
ꯈꯖꯤꯛ ꯈꯖꯤꯛ ꯁꯤꯖꯤꯟꯅꯔꯁꯨ ꯃꯤ ꯌꯥꯝꯅ ꯈꯖꯤꯛ ꯈꯖꯤꯛ ꯁꯤꯖꯤꯟꯅꯔꯗꯤ ꯑꯗꯨꯃꯨꯛꯀ ꯂꯣꯏꯈ꯭ꯔꯅꯦꯕ
ꯃꯥꯅꯦ ꯃꯤ ꯌꯥꯝꯃꯗꯤ ꯎꯄꯥꯏ ꯂꯩꯇꯦ
ꯑꯗꯨꯒꯤ ꯐꯠꯇꯦ ꯁꯤꯗꯁꯨ
ꯎꯝ
ꯇꯦꯟꯁꯟ ꯑꯃꯅꯤ ꯏꯁꯤꯡꯁꯤꯅ
ꯕꯦꯔꯥꯅꯤ
ꯎꯝ ꯅꯪꯗꯤ ꯆꯍꯤ ꯀꯌꯥꯒꯨꯝꯕ ꯁꯨꯔꯕ꯭ꯔꯣ ꯑꯉꯥꯡ ꯑꯉꯥꯡ ꯑꯣꯏꯔꯤꯕ꯭ꯔꯣ
ꯈꯪꯗꯦꯅꯦ ꯑꯉꯥꯡ ꯑꯣꯏꯕ꯭ꯔꯥ ꯑꯍꯟ ꯑꯣꯏꯕ꯭ꯔꯥ ꯒ꯭ꯌꯥꯟ ꯇꯥꯗꯦ ꯅꯪ ꯍꯧꯖꯤꯛ ꯀꯔꯤ ꯊꯕꯛ ꯇꯧꯔꯒ ꯂꯩꯕ꯭ꯔꯣ
ꯑꯩꯗꯤ ꯍꯧꯖꯤꯛ ꯀꯥꯟꯗꯤ ꯊꯥꯕꯛ ꯇꯧꯗꯦ ꯌꯨꯝꯗ ꯂꯩꯌꯦ ꯐ꯭ꯔꯤꯗ ꯑꯗꯨ ꯋꯥꯔꯤ ꯁꯥ ꯁꯥꯔꯒ ꯂꯩ ꯑꯣ ꯍꯧꯖꯤꯛꯇꯤ ꯀꯣ ꯎꯝ ꯑꯗꯨꯝ ꯌꯨꯝꯗ ꯂꯩꯌꯦ ꯄꯣꯊꯥꯔꯒ ꯂꯩꯕꯅꯦ ꯑꯩꯗꯤ ꯀꯥꯃꯟ ꯔꯨꯝꯗ ꯇꯤꯚꯤꯒꯨꯝꯕ ꯌꯦꯡꯉꯒ ꯀꯣ ꯇꯤꯚꯤꯁꯡꯁꯦ ꯃꯈꯣꯟ ꯂꯧꯊꯣꯛꯈ꯭ꯔꯒ ꯌꯦꯡꯔꯒ ꯂꯩꯕꯅꯤ
ꯑꯣꯍꯣ ꯅꯨꯡꯗꯥꯡꯗ ꯇꯣ ꯅꯣꯏꯗꯤ
ꯌꯦꯡꯕꯅꯦ ꯑꯗꯨ ꯑꯩ ꯍꯧꯖꯤꯛꯀꯥꯟ ꯌꯦꯡꯗ꯭ꯔꯦ ꯇꯨꯝꯅꯤꯡꯕꯒꯤꯀꯣ ꯇꯦꯟ ꯊꯥꯔꯠꯇꯤꯗ ꯁꯥꯟꯅꯔꯗꯤ ꯑꯗꯨꯝ ꯌꯦꯡꯉꯦꯕ ꯑꯁ ꯍꯧꯖꯤꯛꯀꯥꯟꯗꯤ ꯑꯩ ꯇꯨꯝꯅꯤꯡ ꯃꯟ ꯃꯟꯕꯒꯤ ꯌꯦꯡꯕ ꯌꯥꯗꯦ ꯐꯖꯅ ꯇꯨꯝꯃꯅꯤ ꯑꯗꯨꯒ
ꯉꯦ ꯑꯗꯨꯒ ꯅꯨꯡꯊꯤꯟꯗ ꯑꯃꯨꯛ ꯇꯨꯝꯃꯦ ꯑꯁ
ꯑꯁ ꯋꯥꯔꯅꯤ
ꯎꯝ ꯑꯗꯨꯕꯨ ꯕꯤꯠꯇꯤ ꯍꯟꯕ ꯌꯥꯗꯦꯅ ꯑꯩꯈꯣꯏꯒꯤ ꯕꯤꯠ ꯍꯥꯏꯕ ꯕꯤꯠ ꯑꯃ ꯂꯩꯅ
ꯕꯤꯠꯇꯦꯛ ꯍꯟꯕ ꯌꯥꯗꯦ ꯍꯥꯏꯅ ꯑꯁ ꯏꯃꯥꯒ ꯏꯕꯥꯅꯤ ꯌꯦꯡꯉꯒ ꯂꯩꯕꯅꯤ
ꯑꯣ ꯑꯣ ꯑꯗꯨꯁꯨ ꯐꯩꯅꯦ
ꯑꯁ ꯃꯥꯁꯨ ꯑꯁ ꯀꯟꯕꯅꯦꯍꯦ ꯌꯦꯡꯕ
ꯀꯅꯥꯕꯨ ꯁꯞꯄꯣꯔꯠ ꯇꯧꯕ ꯃꯥꯗꯤ
ꯈꯪꯗꯦ ꯃꯥꯗꯤ ꯀꯅꯥꯕꯨ ꯇꯧꯒꯦꯔꯥ ꯍꯥꯏꯔꯗꯤꯀꯣ ꯑꯁ ꯁꯥꯟꯅꯕ ꯍꯧꯕ ꯀꯥꯟꯗ ꯍꯥꯏꯕꯤꯒꯦ ꯍꯥꯏꯕꯅꯤ ꯃꯥꯗꯤ
ꯑꯗꯨꯒꯤ ꯃꯃꯥꯡꯗ ꯍꯥꯏꯔꯣꯏ ꯍꯥꯏꯔꯒ ꯀꯣ ꯁꯥꯟꯅꯕ ꯍꯦꯛ ꯍꯧꯔꯗꯤ ꯑꯁ ꯑꯁꯤ ꯑꯩꯒꯤꯅꯦ ꯍꯥꯏꯔꯒ ꯑꯁ ꯅꯣꯛꯄꯅꯦ ꯑꯩꯈꯣꯏꯗꯤ
ꯑꯧ
ꯉꯔꯥꯡꯁꯨ ꯅꯣꯛ ꯅꯣꯛꯑꯒ ꯃꯤ ꯃꯌꯥꯝ ꯌꯦꯡꯂꯒ
ꯑꯣ ꯅꯣꯛꯄꯗꯤ ꯐꯕꯅꯦ ꯍꯛꯆꯥꯡꯒꯤ ꯌꯥꯝ ꯐꯩ ꯍꯥꯏꯕꯅꯦ
ꯍꯣꯏ ꯃꯥꯅꯦ ꯍꯤꯗꯥꯛꯅꯦ ꯍꯥꯏꯌꯦ ꯅꯣꯛꯄꯗꯤ ꯑꯥ ꯍꯣꯏ ꯑꯗꯨꯅ ꯐꯒꯦꯔꯥ
ꯆꯥꯅꯤꯡꯗꯕꯅꯤꯅ ꯅꯣꯛ ꯅꯣꯛꯔꯒ ꯂꯩꯈ꯭ꯔꯁꯦ
ꯍꯣꯏ ꯍꯣꯏ ꯑꯗꯨ ꯑꯗꯨꯅ ꯐꯩ ꯑꯁ ꯀꯔꯤꯅꯣ ꯑꯩ ꯍꯧꯖꯤꯛ ꯂꯧꯊꯣꯛ ꯂꯧꯁꯤꯟ ꯇꯧꯔꯤꯁꯤꯕꯨ
ꯒꯥꯔꯗꯦꯟꯗ ꯑꯃꯨꯛ ꯑꯗꯨꯝ ꯂꯩꯔꯤꯕ꯭ꯔꯣ
ꯑꯥ ꯅꯠꯇꯦ ꯍꯧꯖꯤꯛ ꯈꯔ ꯍꯧꯖꯤꯛ ꯃꯝ ꯈꯪꯗꯦ ꯏꯃꯥꯗ ꯂꯥꯛꯄꯗ ꯑꯃꯨꯛ ꯆꯪꯒꯦ ꯍꯧꯖꯤꯛ ꯆꯪꯉꯤꯔꯣꯏ ꯀꯥꯡꯁꯨ ꯌꯥꯝꯃꯦꯍꯦ ꯅꯣꯡ ꯇꯥꯔꯨꯕꯒ ꯀꯔꯤ ꯅꯥꯄꯤ ꯃꯌꯥꯝꯁꯤꯡ ꯑꯗꯨꯒ ꯑ ꯑꯃꯅꯦ ꯅꯣꯛꯑꯦ ꯅꯠꯇꯦ ꯅꯣꯡ ꯍꯥꯏꯌꯦ ꯀꯥꯡ
ꯎꯝ ꯑꯁꯤꯗꯁꯨ ꯀꯥꯡ ꯌꯥꯝꯕꯅꯤꯍꯦ ꯍꯥꯏꯅꯤꯡꯉꯥꯏ ꯂꯩꯇꯦ
ꯎꯝ
ꯌꯥꯝꯃꯟꯕꯒꯤ
ꯑꯁꯦꯡꯕ ꯃꯇꯝꯅꯔꯥ ꯈꯪꯗꯦ ꯅꯣꯡ ꯇꯥꯕꯒ ꯀꯩꯒ ꯑꯣꯏꯔꯝꯒꯅꯤ
ꯎꯝ ꯑꯗꯨꯁꯨ ꯑꯣꯏꯔꯝꯕ ꯌꯥꯏ
ꯎꯝ
ꯑꯗꯨꯒ ꯑꯩꯈꯣꯏꯗꯗꯤ ꯀꯔꯤꯅꯣ ꯑꯁ ꯐꯣꯔꯦꯁꯀꯨꯝꯕ ꯇꯥꯏꯞꯇ ꯌꯥꯝ ꯂꯩꯕꯅꯤꯅꯀꯣ
ꯑꯣ
ꯍꯥꯏꯕꯗꯤ ꯇꯔꯤꯒꯨꯝꯕ ꯌꯥꯝꯕꯅꯤꯅ ꯐ꯭ꯔꯨꯠꯁꯀꯤ ꯇ꯭ꯔꯤꯒꯨꯝꯕ ꯑꯗꯨꯝ ꯎꯝ ꯑꯗꯨꯒꯤ ꯀꯥꯡꯁꯦ ꯊꯥꯗꯣꯛꯄ ꯉꯝꯗꯕꯅꯤ ꯑꯩꯈꯣꯏꯕꯨ ꯑꯗꯨꯝ ꯂꯩꯕꯅꯤ
ꯌꯥꯝ ꯅꯨꯡꯁꯤꯕ ꯃꯥꯜꯂꯦ
ꯌꯥꯝ ꯅꯨꯡꯁꯤꯈ꯭ꯔꯕꯅꯤ ꯃꯣꯏꯁꯦ ꯑꯩꯈꯣꯏꯅ ꯅꯨꯡꯁꯤꯗ꯭ꯔꯁꯨ ꯃꯣꯏꯅꯗꯤ ꯌꯥꯝ ꯅꯨꯡ ꯑꯩꯈꯣꯏꯅꯁꯨ ꯑꯁ ꯔꯦꯗꯤ ꯇꯨꯀꯤꯜ ꯑꯗꯨꯃꯥ ꯃꯣꯏꯅꯗꯤ ꯆꯠꯅꯤꯡꯗꯕ ꯅꯨꯄꯥꯒ ꯅꯨꯄꯤ ꯅꯨꯡꯁꯤꯕ ꯃꯥꯟꯕꯅꯦ ꯍꯣꯏ ꯑꯗꯨꯝ ꯂꯩꯕꯅꯤ ꯃꯣꯏꯁꯦ ꯔꯦꯗꯤꯅꯦ
ꯃꯔꯛ ꯃꯔꯛ ꯃꯔꯛꯍꯦ ꯅꯪꯁꯨ
ꯐꯨꯕꯅꯦ ꯂꯥꯥꯎꯔꯗꯤ ꯑꯩꯗꯤ
ꯚꯦꯔꯥꯅꯤꯍꯦ ꯅꯪꯁꯨ
ꯚꯦꯔꯥꯅꯤ ꯃꯣꯏꯁꯨ
ꯑꯩ ꯈꯛꯇꯪ ꯅꯠꯇꯦ ꯍꯥꯏꯕꯗꯣ ꯑꯩ ꯈꯛꯇꯛ ꯅꯠꯇꯦ ꯃꯣꯏꯁꯨ ꯕꯦꯔꯥꯅꯦ ꯑꯅꯤꯃꯛ
ꯃꯣꯏꯅ ꯕꯦꯔꯥ ꯑꯣꯏꯕꯒꯤ ꯑꯩꯈꯣꯏ ꯕꯦꯔꯥ ꯑꯣꯏꯈ꯭ꯔꯕ ꯅꯪ ꯑꯁꯤ ꯋꯥꯔꯤ ꯁꯥꯟꯅꯕ꯭ꯔꯣ ꯀꯨꯏꯈ꯭ꯔꯕ꯭ꯔꯣ
ꯑꯁ
ꯋꯥꯔꯤ ꯁꯥꯟꯅꯔꯦꯁꯤꯗꯤ ꯅꯪꯉꯣꯟꯗ ꯑꯩ ꯅꯪꯉꯣꯟꯗ ꯋꯥꯔꯤ ꯁꯥꯟꯅꯔꯤꯌꯦ
ꯑ ꯍꯥꯏꯕꯗꯤ ꯅꯪ ꯀꯣ ꯑꯁꯤ ꯋꯥꯔꯤ ꯁꯥꯟꯅꯕ ꯄꯥꯏꯕꯗꯣ ꯀꯨꯏꯈ꯭ꯔꯕ ꯍꯥꯏꯕ ꯑꯣ ꯑꯣ
ꯈꯪꯉꯦ ꯍꯥꯏꯕ ꯑꯩ ꯍꯥꯏꯔꯛꯀꯦ ꯍꯥꯏꯔꯛꯀꯦ
ꯑꯥ ꯑꯣ ꯍꯥꯏꯔꯛꯑꯣ ꯍꯥꯏꯔꯛꯑꯣ